ꯕ꯭ꯔꯣ ꯇꯥꯕ꯭ꯔꯣ
ꯍꯣꯏ ꯇꯥꯏꯌꯦ ꯇꯥꯕ꯭ꯔꯣ
ꯑꯣ ꯇꯥꯔꯦ ꯇꯥꯔꯦ
ꯅꯦꯠꯋꯥꯛꯗꯤ ꯑꯗꯨꯝ ꯅꯨꯡꯉꯥꯏꯕ ꯃꯥꯅꯦꯅꯦ
ꯅꯦꯠꯋꯥꯛꯗꯤ ꯅꯨꯡꯉꯥꯏꯌꯦꯗ ꯍꯣꯏ ꯑꯈꯣꯏꯗꯗꯤ
ꯍꯣꯏ ꯅꯨꯡꯉꯥꯏꯔꯤꯌꯦ ꯍꯧꯖꯤꯛꯀꯥꯟꯗꯤ ꯑꯗꯨꯝ ꯆꯥꯕ ꯊꯥꯛꯄꯗꯤ ꯑꯗꯨꯝ ꯐꯖꯅꯥ ꯆꯥꯔꯒ ꯑꯗꯨꯝ ꯍꯤꯡꯔꯒ ꯂꯩꯌꯦ ꯅꯣꯏ ꯀꯃꯥꯏ ꯀꯃꯥꯏ ꯇꯧꯔꯤꯒꯦ
ꯑꯁ ꯑꯈꯣꯏꯁꯨ ꯅꯣꯏ ꯅꯣꯏꯒ ꯆꯞ ꯃꯥꯅꯩꯌꯦꯗ
ꯉꯁꯤ ꯅꯣꯏ ꯁ꯭ꯀꯨꯜ ꯆꯠꯇꯦ
ꯆꯠꯇꯦꯗ ꯑꯩꯈꯣꯏꯗꯤ ꯀꯔꯤꯒꯤ ꯅꯨꯡꯇꯤ ꯆꯠꯀꯦꯔꯣ ꯅꯨꯡꯇꯤ ꯆꯠꯂꯣꯏ ꯍꯥꯏꯕꯒꯤ ꯑꯥꯗ ꯑꯦꯠꯃꯤꯁꯟ ꯇꯧꯕꯅꯤꯗ ꯅꯨꯡꯇꯤ ꯆꯠꯂꯗꯤ ꯑꯥ ꯆꯠꯂꯒ ꯂꯩꯔꯁꯨ ꯌꯥꯏ
ꯑꯗꯣ ꯅꯍꯥꯟꯗꯤ ꯑꯗꯨꯝ ꯆꯠꯅꯤꯡ ꯆꯠꯀꯗꯧ ꯃꯟꯅꯕꯥ ꯆꯠꯇꯕꯒꯤꯔ ꯇꯠ ꯑꯃꯨꯠ ꯆꯠꯇ꯭ꯔꯦ
ꯑꯩꯅ ꯑꯩꯅ ꯀꯣꯂꯦꯖ ꯏꯁ꯭ꯄꯣꯅꯤꯡꯗ ꯀꯥꯒꯦ ꯍꯩꯅ ꯇꯧꯕꯒꯤ ꯑꯁꯤꯗ ꯑꯦꯠꯃꯤꯁꯟ ꯇꯧꯕꯅꯤꯅꯦ ꯅꯠꯇ꯭ꯔꯣ ꯅꯨꯡꯇꯤ ꯀꯥꯒꯦꯅ ꯇꯧꯔꯗꯤ ꯀꯔꯤ ꯑꯦꯠꯃꯤꯁꯟ ꯇꯧꯒꯦꯔ ꯅꯧꯕꯅ
ꯅꯪꯒꯤ ꯃꯔꯨ ꯅꯨꯨꯄꯤ ꯑꯩꯈꯣꯏ ꯅꯨ ꯑꯩꯈꯣꯏ ꯏꯅꯥꯎꯅꯨꯄꯤꯒꯤ ꯊꯕꯛꯇꯨ ꯍꯥꯏꯔꯛꯇꯦ
ꯍꯥꯏꯔꯛꯇꯦꯅꯦ ꯂꯩꯇꯕꯒꯤꯔꯥ
ꯀꯔꯤ ꯇꯧꯕꯖꯔꯀꯣ ꯑꯗꯨꯗꯤ ꯃꯥ ꯗꯥꯎ ꯈꯔ ꯊꯤꯔꯦ ꯊꯋꯥ ꯇꯧ ꯊꯋꯥ ꯇꯧꯒꯅꯨ ꯍꯥꯏꯅ ꯍꯥꯏꯔꯝꯕꯅꯤꯅꯦ
ꯍꯣ ꯊꯤꯌꯨ ꯐꯪꯗꯕꯒꯤ ꯍꯥꯏꯔꯛꯇꯕꯒꯤꯔꯥ
ꯅꯪꯒꯤ ꯃꯔꯨꯞꯅꯨꯞ ꯅ ꯅꯪ ꯅꯪꯒꯤ ꯃꯔꯨꯞ ꯅꯨꯄꯤꯅ ꯀꯔꯝꯕ ꯃꯤꯔꯣ
ꯀꯔꯝꯕ ꯃꯤꯔꫭ ꯍꯥꯏꯔꯗꯤ
ꯍꯥꯏꯕꯗꯤ ꯁ꯭ꯀꯨꯜ ꯀꯥꯔꯒ ꯂꯩꯕ ꯃꯤꯔꯥ ꯅꯠꯇꯗꯤ ꯑꯗꯨꯝ ꯊꯕꯛ ꯇꯧꯔꯒ ꯂꯩꯕ ꯃꯤꯔꯥ ꯍꯥꯏꯕꯅꯦ
ꯀꯣ ꯀꯣꯂꯦꯖ ꯀꯥꯔꯒ ꯑꯗꯨꯝ ꯅꯨꯡꯇꯤ ꯑꯥ ꯅꯨꯡꯇꯤ ꯀꯥꯗꯔꯒ ꯑꯗꯨꯝ ꯊꯕꯛ ꯇꯧꯅꯤꯗ
ꯅꯣꯏꯒꯤ ꯅꯣꯏꯒꯤ ꯅꯣꯏꯒꯤꯒ ꯅꯣꯏꯒꯤ ꯑꯗꯨꯒ ꯆꯞ ꯃꯥꯟꯅꯕ꯭ꯔꯣ
ꯍꯣꯏ ꯅꯠꯇꯦ ꯀꯣꯂꯦꯖ ꯀꯣꯂꯦ ꯅꯠꯇꯦ ꯈꯣꯏ ꯀꯣꯂꯦꯖ ꯀꯥꯕ ꯆꯥ ꯑꯆꯥ ꯑꯇꯣꯞꯄ ꯀꯣꯂꯦꯖꯅꯦꯍꯦ ꯃꯥꯗꯤ
ꯑꯣ ꯑꯣ ꯑꯗꯣ ꯀꯣꯔꯦꯁꯄꯣꯟꯗꯤꯡꯗꯤ ꯑꯣꯏꯗꯤ ꯑꯣꯏꯕ꯭ꯔꯥ?
ꯍꯣꯏ
ꯑꯣ ꯑꯗꯣ ꯃꯥꯟ ꯃꯥꯅ ꯇꯧꯕꯗꯣ ꯑꯗꯨꯝ ꯍꯣꯜ ꯗꯦ ꯇꯧꯕ꯭ꯔꯥ ꯅꯠꯇ꯭ꯔꯗꯤ ꯑꯌꯨꯛ ꯈꯛꯇꯔꯥ ꯅꯨꯡꯗꯥꯡ ꯈꯠꯗ ꯅꯣꯏ
ꯃꯣ ꯃꯣꯏꯒꯤ ꯃꯣꯏꯒꯤ ꯃꯣꯏꯒꯤ ꯃꯣꯏꯒꯤ ꯊꯥꯕꯛ ꯃꯐꯝꯗꯗꯤ ꯊꯕꯛ ꯂꯩꯇ꯭ꯔꯦ ꯍꯥꯏꯕꯅꯤꯗ꯫ ꯃꯥ ꯑꯗꯨꯝ ꯈꯪꯅꯕ ꯃꯤ ꯈꯣꯏꯗ ꯑꯗꯨꯝ ꯊꯤꯒꯦ ꯍꯥꯏꯝꯅꯤꯗ꯫
ꯑꯣ ꯃꯥꯅ ꯀꯔꯤ ꯊꯕꯛ ꯇꯧꯕ꯭ꯔꯥ?
ꯃꯥ ꯎꯝ ꯀꯦꯐ ꯀꯦꯐꯦ ꯃꯆꯥꯗ ꯊꯕꯛ ꯇꯧꯕꯅꯦ꯫
ꯅꯥ ꯑꯩꯈꯣꯏꯒꯤ ꯑꯥ ꯅꯣꯏ ꯑꯩꯈꯣꯏꯒꯤ ꯖꯥꯇꯤꯔꯥ ꯅꯠꯇ꯭ꯔꯗꯤ ꯀꯔꯝꯕ ꯖꯥꯠ
ꯅꯠꯇꯦ ꯇꯥꯡꯈꯨꯜꯅꯦ꯫
ꯑ ꯅꯪ ꯀꯃꯥꯏ ꯈꯪꯅꯕ꯫
ꯑꯩꯈꯣꯏ ꯀ꯭ꯂꯥꯁꯃꯦꯠꯅꯦꯕ꯫ ꯑꯦꯂꯕꯦꯟ ꯇꯨꯌꯦꯞꯇ ꯑꯩꯈꯣꯏ ꯑꯩ ꯃꯔꯨꯅꯤꯕ ꯑꯩꯈꯣꯏ ꯍꯣꯁꯇꯦꯜꯗ ꯂꯩꯃꯤꯟꯅꯕ ꯑꯗꯨꯒꯤ꯫ ꯑꯩꯒꯤ ꯀ꯭ꯂꯣꯁ ꯐ꯭ꯔꯦꯟꯅꯤꯗ꯫
ꯑꯗꯣ ꯅꯍꯥꯟ ꯑꯁꯤꯗ ꯅꯣꯏꯗ ꯍꯦꯛ ꯍꯦꯛ ꯂꯥꯛꯄꯁꯨ ꯅꯪꯒꯤ ꯑ ꯑꯩꯈꯣꯏ ꯑꯩꯈꯣꯏ ꯖꯥꯇꯤꯅꯦ ꯍꯥꯏꯕ ꯅꯠꯇ꯭ꯔꯥ ꯑꯗꯨꯗꯤ꯫
ꯃꯥꯗꯤ ꯊꯕꯛ ꯇꯧꯗꯦꯗꯅ꯫
ꯀꯗꯥꯏ ꯂꯩꯕ꯭ꯔ ꯃꯥꯗꯤ꯫
ꯍꯥꯏꯗꯤ ꯀꯔꯝꯕꯗꯅꯣ ꯅꯪꯅ ꯍꯥꯏꯕꯗꯣ?
ꯑꯗꯣ ꯅꯍꯥꯟ ꯅꯣꯡꯃ ꯅꯪ ꯅꯣꯏꯗ ꯑꯗꯨꯝ ꯎꯝ ꯂꯦꯞꯃꯤꯟꯅꯕꯗꯣ ꯈꯔ ꯁꯝꯗꯣ ꯈꯔ ꯌꯥꯝ ꯁꯪꯗꯕꯤꯗ꯫
ꯀꯟꯅꯔꯅꯦ ꯀꯪꯕ꯭ꯔꯣ ꯌꯥꯝ ꯀꯪꯕ꯭ꯔꯣ?
ꯈꯔ ꯀꯪꯕꯅꯦꯕ ꯍꯣꯏ
ꯃꯥꯗꯤ ꯑꯥ ꯗꯦꯜꯂꯤꯗ ꯂꯩꯈ꯭ꯔꯦ꯫
ꯈꯔ ꯅꯨꯄꯥꯒ ꯃꯥꯟꯕꯗꯣ꯫
ꯏꯁ ꯅꯨꯄꯥ ꯃꯥꯟꯕ ꯈꯪꯗꯦꯗ꯫
ꯍꯥ ꯅꯣꯔꯃꯦꯜ ꯅꯣꯔꯃꯦꯜ ꯑꯣꯏꯗꯕ ꯑꯗꯨꯃꯥꯏꯅ ꯈꯔ ꯇꯧꯔꯒ ꯃꯥꯂꯦ ꯅꯍꯟ
ꯀꯅꯥꯅꯣ ꯑꯩ ꯈꯪꯗꯦ ꯅꯪ ꯍꯥꯏꯕꯗꯣ ꯀꯅꯥꯅꯣꯅꯦ꯫
ꯑꯁ ꯃꯤ ꯌꯥꯝ ꯂꯥꯛꯄ꯭ꯔꯅꯦ ꯅꯣꯏ ꯔꯨꯝꯗ ꯅꯣꯏ ꯅꯪꯒꯤ ꯌꯨꯝꯗ ꯅꯪꯒꯤ
ꯅꯪ ꯂꯩꯕ ꯀꯥꯟꯗ ꯑꯩ ꯑꯩꯒꯤ ꯑꯩꯒꯤ ꯏꯃꯥꯟꯅꯕꯤ ꯀꯅꯥ ꯂꯥꯛꯄꯅꯣ ꯅꯨꯄꯥ ꯃꯟꯕ꯫
ꯍꯥꯏꯕꯗꯤ ꯅꯣꯏ ꯂꯦꯞꯄꯅꯦ ꯅꯪ ꯃꯣꯏꯗꯤ ꯑꯗꯨꯝ ꯇꯨꯝꯕ ꯂꯥꯛꯄꯅꯤꯗ ꯂꯦꯞꯄꯁꯨ ꯂꯩꯌꯦꯅ꯫
ꯁꯛ ꯐꯖꯕ ꯅꯨꯄꯤꯗꯨꯔꯣ꯫
ꯑꯣꯏꯔꯝꯃꯅꯤ ꯃꯁꯥꯛꯗꯤ ꯌꯥꯝ ꯊꯤꯕꯗꯤ ꯅꯠꯇꯦ ꯍꯣꯏ꯫
ꯅꯣꯔꯃꯦꯜ ꯅꯠꯇꯦ ꯍꯥꯏꯗꯤ ꯀꯔꯤꯅꯣ ꯑꯗꯨ
ꯑꯗꯨ ꯃꯥꯒꯤ ꯃꯑꯣꯡ ꯃꯇꯧ ꯍꯥꯏꯕꯅꯤꯅꯦ꯫ ꯈꯔ ꯎꯕꯗꯗꯤ ꯈꯔ ꯃꯥꯝ ꯈꯔ ꯎꯕꯀꯟꯗꯗꯤ ꯃꯥꯝꯕꯒꯨꯝ ꯇꯧꯋꯤꯗꯔꯦ꯫
ꯏꯁ ꯃꯁꯛ ꯐꯖꯕꯅꯦꯍꯦ ꯈꯣꯏꯗꯩ ꯌꯥꯝ ꯉꯥꯎꯕꯅꯦꯍꯦ ꯀꯦꯕꯤꯟ ꯀ꯭ꯔꯤꯋꯨ ꯑꯣꯏꯈ꯭ꯔꯦ ꯃꯤꯗꯤ꯫
ꯑꯣ ꯌꯥꯝ ꯐꯕ ꯃꯤꯔꯣ꯫
ꯃꯣꯏꯗꯤ ꯃꯣꯏ ꯃꯁꯛ ꯐꯖꯩꯗ꯫
ꯑꯗꯨꯗꯤ ꯅꯍꯥꯟ ꯅꯪꯅ ꯋꯥꯔꯤ ꯂꯤꯕꯦ ꯂꯤꯕ ꯅꯨꯄꯤꯗꯣ ꯀꯔꯝꯕꯔꯣ?
ꯑꯁ
ꯂꯥꯛꯑꯦ ꯍꯥꯏꯕꯗꯣ ꯑꯗꯨ ꯅꯨꯄꯤꯗꯣ
ꯀꯅꯥꯅꯣ ꯅꯪ ꯍꯥꯏꯕꯗꯣ ꯑꯩ ꯒꯤꯌꯥꯟ ꯇꯥꯗꯦ ꯀꯅꯥꯕꯨꯅꯣꯅꯦ?
ꯂꯣꯏꯔꯦ ꯅ ꯂꯣꯏꯔꯦ ꯂꯣꯏꯔꯦ
ꯅꯨꯄꯥ ꯈꯥꯏ ꯃꯥꯒꯤ ꯅꯨꯄꯥ ꯈꯥꯏ ꯅꯥꯔꯒ ꯅꯨꯄꯥ ꯈꯥꯏ ꯅꯥꯔꯒ ꯑꯃꯨꯛ ꯂꯥꯛꯑꯦ ꯍꯥꯏꯕ
ꯑꯗꯣ ꯑꯃꯨꯛ ꯃꯣꯏ ꯑꯗꯨꯝ ꯑꯥ ꯔꯤꯂꯦꯁꯟꯁꯤꯞ ꯊꯝꯃꯒ ꯑꯃꯨꯛ ꯀꯥꯏꯅꯔꯒ ꯑꯃꯨꯛ ꯂꯥꯛꯑꯦ ꯍꯥꯏꯕ꯭ꯔꯥ ꯅꯪꯉꯣꯟꯗ ꯑꯗꯨ ꯍꯥꯏ ꯅꯪꯉꯣꯟꯗ ꯁꯧꯋꯦ ꯍꯥꯏꯕ ꯅꯨꯕ ꯑꯗꯨ ꯗꯨꯔ ꯍꯥꯏꯕꯅꯦ
ꯍꯣꯏ ꯍꯣꯏ
ꯑꯥ ꯑꯗꯨ ꯅꯨꯄꯤꯗꯨꯔꯣ
ꯑꯗꯨ ꯅꯨꯄꯤꯗꯣ ꯑꯗꯨ ꯅꯨꯄꯤꯗꯣ
ꯑꯠꯆꯥ ꯑꯆꯥ ꯑꯆꯥ ꯑꯠꯆꯥ ꯍꯣꯏ ꯍꯣꯏ ꯍꯣꯏ ꯑꯗꯨꯗꯤ ꯀꯥꯟꯅꯗ꯭ꯔꯦꯗ
ꯍꯣꯏꯗ
ꯑꯗꯨꯗꯤ ꯑꯗꯨꯝ ꯀꯣꯏꯅꯔꯁꯦ ꯍꯥꯏꯅ ꯅꯝꯕꯔ ꯍꯪꯒꯦ ꯇꯧꯅꯦ ꯅꯪꯉꯣꯟꯗ
ꯃꯥꯒꯤ ꯅꯨꯄꯥꯒ ꯍꯥꯅꯥ ꯍꯟꯈ꯭ꯔꯦꯗ ꯃꯥꯗꯤ
ꯑꯗꯨ ꯑꯩꯅ ꯑꯩꯅ ꯑꯩꯅ ꯈꯥꯟ ꯑꯩꯅ ꯈꯟꯕꯗꯤ ꯃꯥ ꯑꯣꯏꯔꯝꯗ꯭ꯔꯗꯤ ꯍꯥꯏꯕꯅꯦꯕꯀꯣ
ꯑꯣ ꯑꯃꯥ ꯑꯣꯏꯔꯝꯗ꯭ꯔꯗꯤ ꯀꯣꯏ ꯅꯒꯦꯅ ꯍꯥꯏꯒꯦꯅ ꯈꯟꯕꯅꯦꯕ ꯅꯪ
ꯍꯣꯏ ꯃꯁꯛꯀꯨꯝꯕꯗꯤ ꯑꯩꯁꯨ ꯃꯁꯛꯀꯨꯝꯕꯗꯤ ꯍꯣꯏ ꯐꯖꯅ ꯎꯗꯤ ꯎꯗꯦ ꯑꯗꯨꯝ ꯌꯥꯝ ꯊꯤꯕꯗꯤ ꯊꯤꯒꯗꯧ ꯃꯥꯟꯗꯦ ꯍꯥꯏꯅ
ꯐꯖꯕꯅꯦꯍꯦ ꯃꯤꯗꯤ
ꯑꯣ ꯑꯗꯣ ꯌꯥꯝ ꯉꯥꯎꯁꯟꯅꯕ ꯃꯤꯔꯣ
ꯅꯠꯇꯦꯍꯦ ꯌꯥꯝ ꯆꯝꯃꯅꯦ
ꯑꯗꯨꯒ ꯑꯁ ꯑꯃ ꯆꯝꯃꯦ ꯍꯥꯏꯌꯦ ꯌꯥꯝ ꯉꯥꯎꯁꯟꯅꯦꯜ ꯅꯨꯄꯥꯗ ꯌꯥꯝ ꯆꯣꯛꯄꯦ ꯍꯥꯏꯕꯗꯨꯗꯤ ꯃꯥ
ꯑꯗꯨꯗꯤ ꯅꯨꯄꯥ ꯑꯃ ꯑꯗꯨꯝ ꯍꯥꯏꯔꯛꯄꯗ ꯌꯥꯕꯤꯕ ꯑꯗꯨꯃꯥꯏꯅ ꯇꯧꯋꯦ ꯍꯥꯏꯕꯅꯤꯗ
ꯑꯗꯨ ꯅꯨꯄꯥ ꯃꯥꯅꯁꯨ ꯑꯃꯨꯛ ꯍꯥꯏꯕꯤꯕꯗ ꯌꯥꯕ ꯃꯥꯒꯤ ꯃꯒꯨꯟ ꯈꯥꯡꯉꯒ ꯑꯃꯨꯛ ꯆꯦꯟꯕ ꯍꯥꯏꯕꯨ ꯍꯥꯏꯕꯅꯠꯇ꯭ꯔꯅꯦ
ꯑꯗꯨ ꯑꯁ ꯑꯗꯨꯗꯤ ꯀꯔꯤ
ꯍꯣꯏꯠ
ꯇꯥꯕ꯭ꯔꯣ
ꯍꯣꯏ ꯍꯣꯏ ꯇꯥꯏꯌꯦ
ꯅꯣꯏꯗ ꯅꯦꯛꯋꯥ ꯅꯨꯡꯉꯥꯏꯇ꯭ꯔꯥ ꯃꯥꯅ ꯑꯗꯨꯝ ꯀꯩꯅꯣ ꯃꯥꯅ ꯇꯥꯗꯕ ꯉꯁꯥꯏ ꯑꯃꯔꯥ ꯑꯗꯨꯝ ꯆꯠꯄꯦꯕꯀꯣ
ꯅꯪ ꯇꯥꯗꯕꯗꯤ ꯁꯥꯕꯤꯒꯅꯣ ꯍꯦ ꯋꯥ
ꯇꯥꯏꯍꯦ ꯑꯁ ꯅꯪ ꯅꯪꯒꯤ ꯋꯥꯈꯟꯁꯤ ꯁꯨ ꯌꯥꯏꯍꯦ ꯇꯥꯡꯅ ꯆꯟꯔꯥ ꯑꯃꯨꯛ ꯅꯦꯋꯥ ꯅꯨꯡꯉꯥꯏꯗꯧ ꯃꯥꯜꯂꯦ ꯅꯣꯏꯒꯤ ꯑꯃꯔ ꯑꯗꯨꯝ ꯇ꯭ꯔꯦꯛꯀꯤꯡ ꯑꯃ ꯆꯠꯄꯗꯣ ꯇꯧꯋꯦꯕ
ꯑ ꯐꯨꯜꯅꯤꯍꯦ ꯐꯥꯏꯚꯖꯤ
ꯑꯗꯨꯗꯤ ꯀꯔꯤꯅꯣ ꯃꯄꯥꯟꯗ ꯊꯣꯛꯑꯣ ꯍꯥ ꯃꯄꯟ ꯗ ꯊꯝ
ꯍꯧꯖꯤꯛꯀꯥꯟꯗꯤ ꯃꯄꯜ ꯃꯄꯜꯗ ꯐꯝꯗ꯭ꯔꯦ ꯃꯅꯨꯡꯗ ꯑꯗꯨꯝ
ꯀꯔꯤꯒꯤ ꯀꯔꯤꯒꯤꯅꯣ ꯆꯥꯏꯕ꯭ꯔꯥ ꯅꯣꯏꯕꯣ
ꯑꯩꯈꯣꯏꯕꯨ ꯋꯥ ꯋꯥ ꯌꯥꯝ ꯉꯥꯡꯉꯦ ꯍꯥꯏꯅ ꯋꯥꯔꯤꯗꯨ ꯀꯩ ꯇꯧꯕꯤꯌꯨ ꯑꯗꯨꯝ ꯃꯣꯏꯒ ꯁꯥꯕ꯭ꯔꯥ ꯍꯥꯏꯅꯀꯣ
ꯑꯣ ꯀꯅꯥꯅꯔꯥ ꯅꯣꯏ ꯃꯧ ꯅꯨꯄꯥꯒ ꯅꯨꯄꯤ ꯑꯃ ꯃꯇꯩ ꯃꯅꯥꯎ ꯔꯣ ꯂꯩꯕꯗꯨꯔ
ꯎꯝ ꯅꯠꯇꯦ ꯅꯪꯒꯤ ꯃꯔꯨꯞ ꯅꯨꯄꯤꯗꯨ ꯅꯪꯒꯤ ꯃꯔꯨꯞ ꯅꯨꯄꯤꯅꯗꯤ ꯅꯠꯇꯦꯗ
ꯑꯩꯒꯤ ꯃꯔꯨꯞ ꯅꯨꯄꯤ ꯑꯩ ꯀꯅꯥꯔꯣ
ꯑꯗꯣ ꯑꯁꯤꯗ ꯂꯩ
ꯅꯣꯏ ꯅꯣꯏ ꯌꯨꯝ ꯃꯅꯥꯛꯇ ꯃꯇꯩ ꯃꯇꯩ ꯃꯅꯥꯎ ꯂꯩꯌꯦꯅ
ꯍꯣꯏ ꯑꯗꯨ ꯑꯗꯨꯗꯣ ꯃꯣꯏ ꯅꯪꯒꯤ ꯃꯔꯨꯞ ꯅꯨꯄꯤꯅꯤꯅ
ꯀꯔꯤꯒꯤ
ꯅꯥ ꯈꯪꯗꯦ
ꯑꯦ ꯀꯅꯥꯅꯣ
ꯑꯦ ꯑꯦ ꯐꯖꯅ ꯑꯗꯨꯝ ꯇꯤꯟꯅꯔꯒ ꯂꯩꯔꯒ ꯈꯪꯗꯕ ꯁꯥꯏꯅꯦ ꯑꯃꯨꯛꯀ
ꯑꯦ ꯅꯣꯏꯒꯤ ꯔꯨꯝ ꯃꯅꯥꯛꯇ ꯃꯁ ꯎꯝ ꯃꯇꯩ ꯃꯅꯥꯎ ꯂꯧ ꯂꯩꯕꯗꯣ
ꯍꯣꯏ ꯑꯥ ꯑꯈꯣꯏ ꯈꯨꯟꯒꯤ ꯄꯥꯔ ꯋꯥꯟ ꯌꯤ ꯏ ꯄꯥꯔ ꯋꯥꯟꯒꯤ ꯅꯨꯄꯥꯒ ꯂꯨꯍꯣꯡꯕꯗꯣ ꯑꯗꯨꯗꯨꯅꯤꯅꯦ
ꯍꯥ ꯀꯅꯥꯅꯣ
ꯅꯣꯏꯒꯤ ꯌꯨꯝꯒꯤ ꯃꯈꯥꯗ ꯂꯩꯕꯗꯣ
ꯑꯣ ꯑꯣ ꯑꯣ
ꯅꯍꯥꯟ ꯅꯣꯏ ꯌꯨꯝꯒꯤ ꯃꯈꯥꯗ ꯂꯩꯔꯝꯃꯦꯅ
ꯅꯍꯥꯟ
ꯍꯣꯏ ꯑꯣ ꯍꯧꯖꯤꯛꯀꯥꯟꯗꯤ ꯑꯥ ꯆ꯭ꯔꯆꯀꯤ ꯃꯊꯛꯇ ꯀꯥꯈ꯭ꯔꯦ ꯍꯥꯏꯕꯗꯣ
ꯉꯥꯏꯈꯣꯍꯦ ꯀꯅꯥꯅꯣ
ꯅꯪ
ꯅꯪ ꯅꯪ ꯀꯔꯤ ꯀꯔꯤ ꯍꯥꯏꯕ꯭ꯔꯥ ꯑꯩ ꯀꯩꯝꯇ ꯒ꯭ꯌꯥꯟ ꯇꯥꯗꯦ
ꯅꯪꯒꯤ ꯅꯪꯒꯤ ꯃꯥꯗ꯭ꯔꯒꯤ ꯃꯆꯦ ꯑꯣꯏꯒꯗꯧꯕ꯭ꯔꯥ ꯃꯅꯥꯎ ꯅꯨꯨꯄꯤ ꯑꯣꯏꯒꯗꯧꯕ꯭ꯔꯥ ꯅꯪꯒꯤ ꯃꯈꯥꯗ ꯅꯍꯥꯟ ꯂꯩꯔꯝꯕꯗꯣ ꯑꯗꯣ ꯍꯧꯖꯤꯛꯀꯥꯟ ꯑꯥ ꯆ꯭ꯔꯆ ꯃꯊꯛꯇ ꯂꯩꯒ꯭ꯔꯦ ꯍꯥꯏꯕꯗꯣ
ꯑꯥ
ꯅꯪ ꯅꯪꯒꯤ ꯃꯥꯗ꯭ꯔꯒꯤ ꯃꯅꯥꯎꯅꯨꯄꯤꯔ
ꯏꯁ ꯍꯣꯔꯦꯟ ꯍꯥꯏꯁꯦ ꯑꯁꯤꯗꯤ ꯑꯩ ꯀꯔꯤꯁꯨ ꯒ꯭ꯌꯥꯟ ꯇꯥꯗ꯭ꯔꯦ ꯑꯇꯣꯞꯄ ꯋꯥꯔꯤ ꯁꯥꯥꯖꯦ
ꯑꯗꯣ ꯑꯩꯅ ꯍꯥꯏꯕꯗꯤ ꯅꯍꯥꯟ ꯑꯁꯤꯗ ꯅ ꯅꯣꯏ ꯅꯣꯏꯒꯤ ꯃꯈꯥꯗ ꯂꯩꯕꯗꯣ
ꯀ ꯀꯗꯥ ꯀꯔꯝꯕ ꯔꯨꯝꯗ
ꯑꯦ ꯔꯨꯝꯗ ꯍꯥꯏꯌꯦ ꯑꯥ ꯈꯨꯟꯗꯅꯦꯍꯦ ꯏꯕꯦꯝꯃ
ꯑꯣ ꯑꯩꯗꯤ ꯑꯁꯤꯗꯔꯥ ꯑꯁꯤꯗ꯭ꯔꯥ ꯍꯥꯏꯅ ꯈꯟꯕ ꯑꯗꯨꯒꯤꯅꯤꯗ ꯍꯣꯏ ꯍꯣꯏ ꯍꯣꯏ ꯍꯣꯏ ꯑꯣ ꯑꯣ ꯑꯣ ꯑꯣ ꯅꯪꯅ ꯈ ꯅꯪꯅ ꯍꯥꯏꯕꯗꯣ ꯑꯩ ꯒ꯭ꯌꯥꯟ ꯇꯥꯔꯦ ꯑꯩ ꯒ꯭ꯌꯥꯟ ꯇꯥꯈ꯭ꯔꯦ ꯉꯔꯥꯡ ꯅꯅꯥꯎ ꯅꯨꯄꯤꯅ ꯍꯥꯏ ꯕꯅꯤ ꯍꯣꯏ
ꯍꯣꯏ ꯑꯗꯨꯅꯤꯅꯦ ꯅꯪꯒꯤ ꯃꯔꯨꯅ
ꯍꯣꯏ ꯑꯣ ꯑꯩ ꯑꯩ ꯃꯔꯨꯞ ꯅ ꯄꯤꯌꯣ
ꯍꯣꯏ ꯅꯪꯒꯤ ꯃꯔꯨꯞ ꯅꯨꯄꯤꯒ ꯅꯨꯄꯥꯅꯦꯍꯦ
ꯍꯣꯏ ꯃꯥꯗꯤ ꯌꯥꯝ ꯐꯥꯎꯋꯤ ꯍꯥꯏꯅꯦ ꯅꯨꯄꯤꯗꯣ
ꯑꯗꯨꯒꯤ ꯀꯔꯤꯁꯨ ꯒ꯭ꯌꯥꯟ ꯂꯥꯛꯇꯕ ꯀꯃꯥꯏꯟ ꯇꯧꯕ꯭ꯔꯥ
ꯅꯪꯀꯣ
ꯍꯥ
ꯅꯪꯀꯣ
ꯍꯣꯏ
ꯑꯩꯒꯤ ꯃꯔꯨꯞ ꯅꯨꯄꯤꯒ ꯃꯥꯏ ꯑꯩꯒꯤ ꯃꯔꯨ ꯅꯨꯄꯤꯒ ꯑꯗꯨ ꯃꯥꯏ ꯃꯥꯒꯤ ꯅꯨꯄꯥꯒ ꯑꯗꯨꯃꯥꯏꯅ ꯇꯧꯋꯦꯅ ꯀꯃꯥꯏ ꯈꯪꯕ꯭ꯔꯥ
ꯑꯗꯨ ꯑꯩ ꯈꯪꯉꯦꯅ ꯑꯩ ꯑꯩꯈꯣꯏ ꯑꯗꯨꯝ ꯑꯈꯣꯏꯅꯥ ꯑꯃ ꯑꯣꯏꯕꯗꯨꯗꯤ ꯆꯞ ꯃꯅꯥꯕ꯭ꯔꯣ ꯅꯣꯏ ꯃꯈꯥ
ꯏꯁ ꯑꯗꯨꯃꯥꯏ ꯑꯗꯨ ꯃꯣꯏꯗꯤ ꯅꯪꯁꯨ ꯈꯪꯕ꯭ꯔꯅꯦ ꯍꯥꯏꯗꯤ ꯃꯥꯁꯦ ꯑꯗꯨꯃꯥꯏꯟ ꯉꯪꯉꯦ ꯃꯣꯏ ꯈꯣꯡꯉꯥꯡ ꯑꯃꯗ
ꯑꯗꯨ ꯑꯣꯏ ꯅꯥ ꯑꯈꯣꯏꯅ ꯑꯃꯗ ꯇꯥ ꯇꯥ ꯑꯈꯣꯏꯅ ꯑꯃꯗ ꯂꯩꯔꯒꯥ ꯃꯣꯏ ꯍꯥꯎꯔꯣꯏꯗꯕꯅꯦ ꯍꯥꯏ ꯆꯞ ꯃꯟꯅꯩꯅ
ꯑꯗꯨ ꯅꯣꯏꯗꯤ ꯀꯌꯥ ꯂꯛꯇꯤ ꯑꯩꯗꯤ ꯅꯍꯥ ꯑꯣ ꯅꯣꯏ ꯈꯪꯗꯕꯥ꯭ꯔ ꯍꯥꯏꯅꯥ ꯍꯪ ꯍꯪꯒꯅꯤꯗ
ꯑꯦ ꯑꯗꯨ ꯅꯨꯄꯤꯕꯨꯗꯤ ꯅꯍꯥꯟꯁꯨ ꯈ꯭ꯔꯤꯁꯃꯥꯁ ꯑꯗꯨꯒꯁꯨ ꯑꯗꯨꯝ ꯎ ꯎꯑꯦ ꯑꯗꯨ ꯃꯥꯕꯨꯅꯦ ꯂꯣꯏꯅ ꯈꯪꯉꯦꯗ
ꯃꯣꯏ ꯑꯥꯂꯨ ꯃꯣꯏ ꯃꯣꯏꯅꯕꯨ ꯌꯨꯝ ꯄꯨꯔꯣ ꯅꯣꯏꯕꯨ ꯑꯩꯈꯣꯏ ꯑꯗꯨꯝ ꯆꯥꯏꯕꯅꯣꯅꯦ ꯌꯨꯝꯕꯨꯅ ꯄꯣꯠ ꯆꯥꯏꯗꯣꯏꯔꯣ ꯅꯣꯏꯁꯨ ꯑꯗꯨꯃꯥꯏ ꯍꯥꯏꯕ ꯌꯥꯗ꯭ꯔꯣ ꯑꯗꯨꯃꯛꯀꯤꯅꯤ ꯃꯣꯏꯁꯨ ꯍꯦꯟꯅ ꯍꯦꯟꯅ ꯍꯦꯟꯅ
ꯑꯗꯨꯅꯦ ꯅꯪꯒꯤ ꯃꯔꯨꯞ ꯅꯨꯄꯤꯅꯤꯕ ꯎꯄꯥꯏ ꯂꯩꯗꯦꯕ
ꯑꯗꯨ ꯑꯣꯏꯔꯁꯨ ꯅꯣꯏꯁꯨ ꯑꯗꯨꯝ ꯉꯥꯡꯉꯨꯅ ꯃꯣꯏꯅ ꯉꯥꯡꯉꯗꯤ ꯅꯣꯏꯁꯨ ꯉꯥꯡꯉꯨꯅ ꯃꯣꯏꯅ ꯀꯣ ꯑꯍꯤꯡꯗ ꯃꯤ ꯇꯨꯡꯕ ꯃꯇꯝꯗ ꯑꯗꯨꯃꯥꯏꯅ ꯂꯥꯡꯉꯒꯥꯟ ꯅꯣꯏ ꯀꯩꯝꯇ ꯍꯥꯏꯗ꯭ꯔꯒ ꯅꯣꯏ ꯃꯣꯏꯅ ꯑꯗꯨꯃꯥꯏꯅ ꯍꯥꯏꯕ ꯌꯥꯕ꯭ꯔꯕ
ꯃꯤꯗꯤ ꯌꯥꯗꯦꯅꯦ ꯑꯗꯣ
ꯏꯁ ꯌꯥꯝ ꯃꯣꯏ ꯃꯣꯏꯗꯁꯨ ꯒ꯭ꯌꯥꯟ ꯑꯗꯨꯃꯥꯏ ꯆꯩꯗ꯭ꯔꯁꯨ ꯌꯥꯏꯌꯦ
ꯅꯪꯒꯤ ꯅꯌꯥꯝꯕ ꯑꯃ ꯂꯩ ꯑꯅꯤ ꯂꯩꯕ꯭ꯔꯥ ꯑꯃ ꯂꯩꯕ꯭ꯔꯥ ꯍꯧꯖꯤꯛꯗꯣ
ꯑ ꯑꯅꯤꯃꯛ ꯂꯩꯇꯦ
ꯑꯅꯤꯃꯛ ꯂꯩꯗꯦ
ꯁꯅꯥꯕ ꯆꯠꯂꯦ ꯑꯃꯥꯗꯤ
ꯑ ꯑꯃꯁꯨ ꯆꯥꯏꯈ꯭ꯔꯕ ꯑꯗꯨꯗꯤ ꯋꯥꯛꯀꯤꯡ ꯆꯠꯁꯦ ꯍꯥꯏꯅ ꯀꯧꯒꯦ ꯇꯧꯔ ꯑꯥ ꯈꯨꯃ ꯄꯥꯗ
ꯑꯣ ꯁꯅꯥꯕ ꯆꯠꯈ꯭ꯔꯦ
ꯑꯣ ꯑꯣ ꯑꯗꯣ ꯑꯃꯗꯤ ꯂꯥꯛꯇꯦ
ꯍꯣꯏ ꯑꯃꯥꯗꯤ ꯂꯥꯛꯇꯦ ꯂꯥꯛꯇ꯭ꯔꯤ
ꯃ ꯃꯥꯗꯣ ꯃꯣꯏꯒꯤ ꯐꯣꯟ ꯐꯣꯟꯗꯣ ꯀꯩꯅꯣ ꯀꯩꯅꯣ ꯑꯃ ꯇꯧꯋꯦ ꯍꯥꯏꯕꯗꯣ ꯑꯁꯦꯡꯕ ꯋꯥꯔꯤ ꯑꯣꯏꯕ ꯃꯥꯜꯂꯦꯅꯦ
ꯏꯁ ꯃꯥꯕꯨ ꯊꯥꯖꯗ꯭ꯔꯅꯦ
ꯑꯩꯗꯤ ꯑꯗꯨ ꯑꯣꯏ ꯄꯥꯝꯃꯨꯍꯦ ꯑꯥꯏꯗꯤ